ꯍꯜꯂꯣ ꯍꯜꯂꯣ ꯇꯥꯏꯌꯦ ꯇꯥꯏꯌꯦ
ꯑꯁ ꯉꯁꯤ ꯅꯪ ꯅꯪꯒꯤ ꯈꯣꯟꯁꯦ ꯌꯥꯝ ꯅꯨꯡꯁꯤꯈ꯭ꯔꯦꯗ
ꯑꯗꯨꯝ ꯅꯨꯡꯁꯤꯕꯅꯦꯗ ꯀꯩꯗꯧꯔꯤꯅꯣ
ꯑꯁ ꯅꯪꯕꯨ ꯉꯥꯏꯔꯤꯅꯦ ꯀꯣꯜ ꯇꯧꯅꯤꯉꯥꯏ
ꯅꯪꯗꯤ ꯇꯧꯔꯛꯄ ꯌꯥꯗꯕ꯭ꯔꯥ ꯑꯩ ꯈꯟꯗꯛꯇꯣ ꯀꯣꯜ ꯀꫭꯜ ꯇꯧꯔꯛ ꯇꯧꯔꯒ
ꯑꯩꯒꯤꯗꯤ ꯕꯥꯏ ꯕꯥꯏ ꯇꯈ꯭ꯔꯦ
ꯑꯣ ꯑꯣ ꯑꯣ ꯐꯩꯅꯦ ꯀꯩꯗꯧꯔꯤꯒꯦ ꯍꯧꯖꯤꯛꯇꯤ
ꯑꯩ ꯁꯨꯝꯅ ꯐꯝꯃꯤꯗ
ꯎꯝ ꯅꯊꯟꯗ ꯀꯅꯥ ꯀꯅꯥꯔꯣ
ꯍꯧꯖꯤꯛꯗꯤ ꯑꯩ ꯊꯟꯗꯅꯦ
ꯎꯝ
ꯅꯪꯗꯤ
ꯑꯩꯁꯨ ꯃꯄꯥꯟꯗ ꯂꯩꯔꯤꯗ
ꯎꯆꯦꯛ ꯃꯈꫭꯟ ꯍꯥꯏꯀꯣ
ꯎꯝ ꯎꯆꯦꯛ ꯈꯔ ꯂꯣꯏꯕꯗꯨꯒꯤ
ꯋꯥ ꯋꯥ ꯑꯗꯨꯗꯤ ꯁꯤꯒꯤ ꯅꯨꯄꯤꯁꯦ ꯄꯩꯁꯥ ꯄꯥꯏꯒꯕ ꯃꯥꯜꯂꯦ
ꯄꯥꯏ ꯗꯦ
ꯆꯨꯝ ꯆꯨꯨꯝꯕ꯭ꯔꯣ ꯑꯩ ꯍꯥꯏꯗꫭ
ꯆꯨꯝꯗꯦ ꯆꯨꯝꯗꯦ ꯅꯪꯅ ꯄꯥꯏꯔꯝꯒꯅꯤꯍꯦ
ꯏꯁ ꯀꯔꯤꯒꯤ ꯄꯥꯏꯕꯅꯣꯍꯦ ꯂꯨꯄꯥ ꯇꯔꯥꯒꯨꯝꯕ ꯂꯩꯕꯕꯨ
ꯅꯪꯗꯤ ꯂꯨꯄꯥ ꯇꯔꯥ ꯂꯩꯇꯕ ꯑꯩꯗꯤ ꯂꯨꯄꯥ ꯑꯃ ꯑꯃ ꯐꯥꯎ ꯎꯗꯦ ꯍꯧꯖꯤꯛ
ꯑꯗꯨꯅꯦ ꯅꯣꯡ ꯆꯨꯗ꯭ꯔꯣ
ꯅꯣꯡ ꯆꯨꯋꯦ
ꯍꯧꯖꯤꯛꯇꯤ ꯑꯩꯈꯣꯏꯒꯤ ꯂꯩꯐꯝꯗꯨ ꯅꯣꯡ ꯆꯨꯑꯦ ꯑꯁ ꯌꯥꯝ ꯍꯔꯥꯎꯋꯦ ꯉꯁꯤꯗꯤ ꯐꯖꯅ ꯇꯨꯝꯒꯅꯤ ꯉꯁꯤꯗꯤ
ꯅꯣꯡ ꯇꯥꯕꯒꯤ
ꯍꯣꯏ
ꯅꯣꯡ ꯍꯣꯏꯅꯦ ꯍꯣꯏꯅꯦ
ꯍꯥꯏꯕꯗꯤ ꯅꯨꯃꯤꯠ ꯃꯉꯥ ꯇꯔꯨꯛ ꯁꯨꯔꯦꯕ ꯅꯣꯡ ꯆꯨꯗꯕꯗꯣ
ꯑꯣ ꯑꯣ
ꯑꯗꯨꯒꯤ ꯉꯁꯤꯗꯤ ꯈꯪꯗꯦ ꯃꯤꯅꯤꯠ ꯀꯌꯥꯁ ꯅꯣꯡꯁꯨ ꯆꯨꯒꯗ꯭ꯔꯥ
ꯎꯝ ꯑꯩꯈꯣꯏꯗꯤ ꯍꯧꯖꯤꯛ ꯈꯔ ꯂꯦꯞꯄꯦ
ꯑꯣ ꯉꯁꯤꯗꯤ ꯊꯕꯛ ꯆꯠꯕ꯭ꯔꯥ ꯑꯗꯨꯒ ꯌꯨꯝꯗ ꯀꯔꯤ ꯀꯔꯤ ꯇꯧꯔꯤꯕ꯭ꯔꯣ
ꯉꯁꯤꯁꯦ ꯊꯕꯛ ꯆꯠꯂꯒ ꯑꯃꯨꯛ ꯍꯜꯂꯛꯑꯦ
ꯑꯗꯨꯅꯤꯕ
ꯈ꯭ꯋꯥꯏꯗꯒꯤ ꯐꯖꯕ ꯅꯨꯄꯤ ꯍꯥꯏꯕꯗꯣ
ꯑꯦꯁ ꯊꯤꯕ ꯅꯨꯄꯤꯁꯤꯡꯅꯦ ꯊꯕꯛ ꯇꯧꯕꯁꯦ
ꯅꯠꯇꯦ ꯈ꯭ꯋꯥꯏꯒꯤ ꯐꯖꯕ ꯅꯨꯄꯤꯅꯦ ꯊꯕꯛ ꯇꯧꯕꯁꯤꯡꯗꯤ
ꯅꯪ ꯆꯨꯝꯅ ꯍꯥꯏꯕ ꯑꯣꯏꯔꯝꯒꯅꯤꯗ
ꯇꯁꯦꯡꯅ ꯍꯥꯏꯕꯅꯦ
ꯎꯝ ꯊꯖꯗꯦꯕꯣ
ꯑꯩꯅ ꯑꯩꯅ ꯍꯥꯏꯕꯗꯤ ꯑꯩꯅ ꯀꯔꯤ ꯍꯥꯏꯁꯤꯔꯥ ꯑꯝ ꯃꯥꯗꯣ ꯌꯥꯝꯅ ꯃꯁꯛ ꯐꯖꯩ ꯍꯥꯏꯕꯀꯣ ꯑꯗꯣ ꯃꯥꯅ ꯊꯕꯛ ꯌꯥꯝ ꯇꯧꯋꯦ ꯃꯥꯁꯦ ꯌꯥꯝ ꯐꯖꯔꯦ ꯃꯥꯁꯦ ꯌꯥꯝ ꯐꯩ ꯑꯗꯣ ꯍꯥꯏꯔꯗꯤ ꯑꯩ ꯍꯥꯏꯕꯗꯣ ꯄꯣꯞ ꯇꯥꯕꯅꯤ ꯆꯨꯝꯕꯅꯤ
ꯎꯝ ꯈꯪꯗꯦ ꯆꯨꯝꯂꯝꯕꯁꯨ ꯌꯥꯏꯀꯣ
ꯍꯣꯏ ꯆꯨꯝꯃꯦ ꯍꯥꯏꯌꯣ ꯑꯩ ꯍꯥꯏꯕꯗꯣ ꯉꯁꯥꯏ
ꯆꯨꯝꯃꯦ ꯆꯨꯝꯃꯦ ꯆꯨꯝꯃꯦ
ꯍꯣꯏ ꯑꯗꯨꯅꯤꯕ ꯑꯗꯨꯅꯤ ꯆꯥꯛꯒꯨꯝꯕꯗꯤ ꯊꯣꯡꯉꫭꯏꯗ꯭ꯔꫭ
ꯊꯣꯡꯒꯦ ꯇꯧꯔꯤ ꯑꯗꯣ ꯃꯅꯨꯡꯗ ꯃꯤ ꯌꯥꯝꯃꯟꯕꯒꯤꯀꯣ ꯅꯪꯒꯤ ꯈꯣꯟ ꯈꯇꯪ ꯇꯥꯅꯤꯡꯕ ꯑꯩꯗꯣ
ꯑꯣ ꯑꯗꯨꯗꯤ ꯍꯔꯥꯎꯕꯅ ꯂꯣꯏꯍꯦ
ꯀꯔꯤ ꯏꯟꯁꯥꯡ ꯊꯣꯡꯗꫭꯕ
ꯈꯪꯗꯦ ꯀꯔꯤ ꯏꯟꯁꯥꯡ ꯆꯥꯁꯤꯔꯥ ꯉꯁꯤꯁꯦ
ꯅꯪꯅ ꯊꯣꯡꯉꯗ꯭ꯔ ꯑꯗꯨꯒ ꯏꯃꯥꯒ
ꯑꯩ ꯊꯣꯡꯒꯅꯤ
ꯇꯁꯦꯡꯅ ꯍꯥꯏꯌꯣꯍꯦ
ꯑꯩ ꯊꯣꯡꯒꯅꯤꯌꯦ ꯆꯥꯛ ꯏꯟꯁꯥꯡꯗꯤ ꯑꯩ ꯊꯣꯡꯒꯅꯤ
ꯑꯥ ꯑꯗꯨꯗꯤ ꯑꯗꯨꯅꯦꯕ ꯅꯨꯄꯤ ꯐꯖꯕ ꯍꯥꯏꯕꯗꯣ
ꯅꯪꯗꯤ ꯅꯪ ꯊꯣꯡꯂꯣꯏꯗ꯭ꯔꯣ
ꯍꯥꯏꯗꯤ ꯑꯩ ꯏꯃꯥ ꯂꯩꯗꯥ ꯏꯃꯥꯁꯨ ꯂꯩꯌꯦ ꯑꯩꯒꯤ ꯆꯦꯆꯦꯁꯨ ꯂꯩꯌꯦ
ꯑꯣ ꯅꯪꯁꯨ ꯊꯣꯡꯕ ꯌꯥꯏꯅ
ꯍꯣꯏ ꯃꯔꯛ ꯃꯔꯛꯗ ꯊꯣꯡꯉꯦ ꯒꯁꯥꯡ ꯍꯥꯎꯔꯗꯤ
ꯍꯣꯏꯅꯦ ꯑꯦꯁꯥꯡ ꯍꯥꯎꯍꯜꯂꯣꯅ ꯑꯗꯨꯒ ꯉꯥꯟꯅ ꯊꯣꯡꯉꯣ
ꯊꯣꯡꯉꯦ ꯏꯦꯟꯁꯥꯡ ꯍꯥꯎꯒꯗꯕꯁꯦ ꯍꯧꯖꯤꯛꯀꯥꯟꯁꯦ ꯁꯥꯁꯦ ꯃꯆꯨ ꯇꯣꯉꯥꯟꯕ ꯁꯥ ꯄꯨꯔꯛꯄ ꯀꯣ
ꯒ꯭ꯌꯥꯟ ꯇꯥꯕ꯭ꯔꯣ ꯑꯩ ꯍꯥꯏꯔꯤꯗꯣ
ꯇꯥꯏ ꯇꯥꯏ ꯀꯔꯤ ꯃꯆꯨꯗꯥ ꯄꯨꯔꯛꯀꯦ ꯁꯥꯥꯁꯦ
ꯁꯥꯁꯦ ꯑꯥ ꯒ꯭ꯔꯤꯟꯒꯨꯝꯕꯀꯣ ꯄꯨꯔꯛꯄ
ꯑꯣ ꯑꯁꯪꯕꯔꯣ
ꯃꯆꯨꯗꯣ ꯍꯣꯏ
ꯎꯝ
ꯑꯗꯣ
ꯑꯁꯪꯕꯅꯦ ꯀꯩꯅꯣ ꯍꯛꯆꯥꯡ ꯐꯥꯕꯗꯣ
ꯑꯗꯨꯅꯦ ꯑꯗꯨꯒꯤꯅꯦ ꯑꯩ ꯃꯗꯨꯀꯨꯝꯕ ꯁꯥꯗꯣ ꯑꯩ ꯆꯥꯅꯤꯡꯕꯒꯤꯀꯣ
ꯎꯝ
ꯑꯗꯨꯅꯦ
ꯑꯩꯒꯤ ꯃꯈꯣꯟ ꯀꯔꯤ ꯀꯔꯤ ꯇꯥꯕ꯭ꯔꯣ
ꯃꯈꯣꯟ ꯇꯥꯗꯦ ꯍꯣꯏ ꯑꯩꯒꯤ ꯑꯩꯒꯤ ꯕꯦꯛꯒ꯭ꯔꯥꯎꯟ ꯃꯈꯣꯟ ꯇꯥꯕ꯭ꯔꯥ ꯐꯦꯟ ꯑꯩ ꯐꯦꯟ ꯊꯥꯔꯒꯥ ꯂꯩꯕ ꯈꯥꯔꯦ ꯇꯥꯏꯀꯣ
ꯈꯔꯥꯗꯤ ꯇꯥꯏ
ꯑꯗꯨ ꯑꯩ ꯇꯧꯔꯒꯦ ꯍꯧꯖꯤꯛꯗꯤ ꯅꯣꯡ ꯆꯨꯕꯒꯤ
ꯊꯔꯗꯤ ꯑꯣꯟ ꯇꯧꯅ
ꯅꯠꯇꯦ ꯌꯥꯏ ꯌꯥꯏ ꯍꯧꯖꯤꯛꯇꯤ ꯅꯣꯡ ꯈꯔ ꯈꯔ ꯆꯨꯋꯦ ꯑꯗꯨꯒꯤ ꯁꯥꯎ ꯁꯥꯏ ꯑꯗꯨꯕꯨ ꯍꯦꯟꯒꯠ ꯍꯦꯟꯒꯠꯇꯕꯀꯣ ꯌꯥꯝ ꯐꯔꯦ ꯑꯗꯣ ꯅꯪ ꯆꯍꯤ ꯒꯌꯥ ꯁꯨꯔꯒꯦ
ꯑꯩ ꯆꯍꯤꯁꯦ ꯈꯪꯗꯦ ꯍꯥꯟꯅꯨꯔꯦ ꯑꯩꯈꯣꯏꯗꯤ
ꯍꯥꯏꯌꯨꯅꯦ
ꯍꯥꯅꯨꯔꯦ ꯍꯥꯅꯨꯔꯦ ꯏꯁ ꯏꯀꯥꯏꯗꯦꯔ ꯆꯍꯤ ꯍꯥꯏꯕꯗꯨꯕꯨ ꯏꯀꯥꯏꯗꯦ ꯑꯗꯣ ꯍꯟꯅꯨꯔꯦ ꯑꯩꯈꯣꯏꯗꯤ
ꯍꯟꯅꯨꯨꯔꯕꯒꯤꯗ ꯆꯤꯡꯔꯥꯕꯅꯦ
ꯅꯠꯇꯤꯌꯦ ꯑꯩ ꯍꯥꯏꯕꯗꯤ ꯅꯪꯒꯤ ꯈꯣꯟꯁꯤ ꯑꯉꯥꯡꯒꯤ ꯈꯣꯟꯒꯨꯝꯕ ꯀ꯭ꯂꯥꯁ ꯕꯤ ꯑꯦꯒꯨꯝꯕ ꯇꯥ ꯕꯤ ꯑꯦ ꯑꯗꯨꯒ ꯀ꯭ꯂꯥꯁ ꯇꯨꯋꯦꯜꯐꯀꯨꯝꯕ ꯇꯥꯕꯒꯤ ꯑꯥ ꯀꯥꯕꯒꯤ ꯅꯨꯄꯤꯒꯤ ꯃꯈꯣꯟꯒꯨꯝ ꯇꯥꯕꯀꯣ ꯑꯗꯨꯒꯤꯅꯤ ꯑꯩ ꯍꯥꯡꯉꯤꯁꯤ ꯇꯥꯁꯦꯡꯅ ꯍꯥꯏꯕꯅꯤ
ꯍꯣꯏꯅꯦ ꯍꯟꯅꯨꯔꯒ ꯑꯗꯨꯒꯤ
ꯅꯠꯇꯤꯌꯦ ꯅꯠꯇꯦ ꯅꯠꯇꯦ ꯍꯥꯏꯕꯗꯤ ꯑꯩ ꯑꯩꯁꯨ ꯆꯨꯝꯅ ꯆꯨꯝ ꯍꯪꯕꯅꯤꯀꯣ ꯍꯥꯏꯕꯗꯤ ꯉꯔꯥꯡꯁꯦ ꯑ ꯑꯩ ꯅꯨꯄꯤ ꯑꯃꯕꯨ ꯀꯣꯜ ꯇꯧꯔꯛꯏꯕꯀꯣ ꯃꯥꯅ ꯇꯧꯔꯛꯄ
ꯑꯣ
ꯇꯧꯔꯛꯄ ꯃꯇꯝꯗ ꯃꯥꯒꯤ ꯈꯣꯟꯁꯦ ꯌꯥꯝ ꯑꯉꯥꯡ ꯑꯣꯏꯕꯀꯣ
ꯎꯝ
ꯑꯉꯥꯡ ꯍꯥꯏꯕꯗꯤ ꯀ꯭ꯂꯥꯁ ꯅꯥꯏꯟ ꯑꯩꯠ ꯀꯨꯝꯕ ꯇꯝꯕꯒꯤ ꯑꯉꯥꯡꯒꯤ ꯃꯈꯣꯟ ꯇꯥꯕꯀꯣ ꯑꯗꯨ ꯃꯥ ꯑꯩꯅ ꯍꯪꯕ ꯃꯇꯝꯗ ꯃꯥꯁꯦ ꯑꯩꯇꯤꯟ ꯍꯥꯏꯕꯀꯣ
ꯎꯝ
ꯑꯗꯨ ꯃꯥꯒꯤ ꯃꯈꯣꯟꯁꯨ ꯌꯥꯝ ꯑꯉꯥꯡ ꯑꯣꯏꯌꯦꯕ ꯑꯗꯨꯒꯤꯅꯤ ꯑꯩꯅ ꯍꯪꯉꯤꯁꯤ
ꯑꯣ ꯀꯣꯟꯅ ꯍꯥꯏꯕꯤꯒꯦꯗ ꯍꯧꯖꯤꯛꯇꯤ ꯍꯥꯏꯅꯤꯡꯗ꯭ꯔꯦꯗ
ꯍꯣꯏ
ꯃꯇꯝ ꯂꯩꯔꯤ ꯀꯩꯅꯣ
ꯍꯧꯔꯦꯟ ꯑꯩ ꯂꯥꯛꯄ ꯃꯇꯝꯗ ꯑꯃꯨꯛꯀ ꯍꯥꯏꯕꯁꯨ ꯌꯥꯏ
ꯌꯥꯏ ꯌꯥꯏ
ꯑꯗꯨꯒꯤ ꯃꯇꯝꯗꯣ ꯍꯣꯏ
ꯉꯁꯤꯗꯤ ꯀꯥꯏ ꯆꯠꯀꯦ ꯌꯨꯝꯗ ꯂꯩꯕ꯭ꯔꯣ ꯀꯗꯥꯏ ꯂꯩꯕ꯭ꯔꯣ
ꯍꯣꯏ ꯌꯨꯝꯗ ꯂꯩꯌꯦ
ꯑꯣ
ꯉꯁꯥꯏ
ꯂꯩꯕꯤꯁꯨ ꯅꯨꯉꯥꯏꯅꯤꯗ
ꯍꯣꯏ ꯉꯁꯥꯏ ꯑꯌꯨꯛꯇꯗꯤ ꯑꯩ ꯊꯕꯛ ꯆꯠꯂꯤꯕꯀꯣ ꯊꯕꯛ ꯆꯠꯂꯒ ꯍꯜꯂꯛꯄ ꯃꯇꯝꯗ ꯑꯩ ꯑꯩꯈꯣꯏꯒꯤ ꯃꯁꯤꯁꯦ ꯒ꯭ꯌꯥꯁ ꯁꯤꯂꯤꯟꯗꯔ ꯂꯧꯕꯒꯤ ꯅꯨꯃꯤꯠꯅꯤꯀꯣ ꯑꯗꯨꯒꯤ ꯂꯧꯔꯒ ꯄꯨꯔꯛꯑꯒ ꯑꯩ ꯁꯝ ꯀꯛꯄ ꯆꯠꯂꯦ
ꯎꯝ
ꯑꯗꯣ ꯁꯝ ꯀꯛꯄ ꯆꯠꯂꯒ ꯍꯧꯖꯤꯛ ꯌꯨꯝꯗ ꯂꯩꯔꯦ
ꯁꯝ ꯀꯥꯛꯑꯒ ꯑꯣ ꯑꯣ
ꯍꯥꯥ
ꯆꯥꯛ ꯉꯥꯏꯔꯤꯕ
ꯍꯣꯏ
ꯍꯥꯏꯔꯛꯑꯣ ꯅꯪ ꯉꯁꯥꯏ ꯍꯥꯏꯕꯗꯣ ꯀꯔꯤꯅꯣ
ꯁꯝ ꯀꯛꯑꯕꯅꯤꯅ ꯄꯥꯈꯪ ꯌꯥꯝ ꯐꯖꯔꯝꯃꯅꯤ ꯍꯥꯏꯕ
ꯑꯥꯁ ꯅꯠꯇꯦꯗ ꯊꯥꯎ ꯌꯥꯝ ꯆꯪꯕꯀꯣ ꯁꯝ ꯁꯥꯡꯉꯗꯤ ꯑꯩꯁ ꯆꯪꯉꯤꯍꯦ
ꯑꯩꯈꯣꯏꯗꯤ ꯁꯝ ꯁꯥꯡꯉꯁꯨ ꯊꯥꯎ ꯇꯥꯏꯌꯦ ꯇꯥꯏꯌꯦ ꯇꯥꯕ꯭ꯔꯣ ꯎꯝ
ꯍꯣꯏ ꯇꯥꯏꯌꯦ ꯇꯥꯏꯌꯦ ꯍꯥꯏꯌꯣ
ꯑꯩꯈꯣꯏ ꯅꯨꯄꯤꯗꯤ ꯁꯝꯁꯥꯡꯉ ꯊꯥꯎ ꯆꯪꯗꯦꯗ ꯅꯣꯏ ꯅꯨꯄꯥ ꯊꯥꯎ ꯄꯥꯝꯕ ꯑꯣꯏꯔꯝꯒꯅꯤ
ꯅꯨꯄꯥ ꯅꯨꯄꯤꯗꯤ ꯅꯨꯄꯤ ꯍꯥꯏꯕꯗꯤ ꯅꯨꯄꯤꯗꯤ ꯑꯥ ꯁꯝꯄꯨꯒꯨꯝꯕ ꯀꯔꯤ ꯀꯔꯤꯒꯨꯝꯕ ꯌꯥꯝ ꯇꯩꯗꯅ
ꯎꯝ
ꯑꯗꯣ ꯅꯨꯄꯥꯁꯤꯡꯁꯤ ꯁꯨꯃꯥꯏꯟ ꯇꯧꯗꯦ ꯍꯧꯒꯠꯂꯒ ꯋꯥꯆꯞ ꯇꯧꯔꯒ ꯁꯥꯕꯣꯜ ꯑꯣꯀꯦꯒꯤ ꯁꯥꯕꯜꯗꯨ
ꯃꯗꯨ ꯀꯔꯤ ꯍꯥꯢꯁꯤꯔ ꯑꯩꯈꯣꯏꯒꯤ ꯁꯝꯁꯦ ꯑꯥ ꯏꯁꯤꯡꯅꯀꯣ ꯆꯣꯠꯂꯒ ꯁꯕꯣꯜ ꯇꯩꯔꯒ ꯑꯃꯨꯛ ꯂꯣꯏꯈ꯭ꯔꯦ ꯐꯖꯅ ꯑꯗꯨꯒꯤ ꯂꯣꯏꯔꯦꯕ ꯑꯗꯨꯒ ꯑꯃꯣꯜ ꯍꯥꯏꯕꯒꯤ ꯊꯥꯎ ꯃꯃꯤꯡꯗꯣ
ꯎꯝ ꯎꯝ
ꯑꯗꯨꯒꯤ ꯇꯩꯔꯒ ꯂꯣꯏꯔꯦ ꯑꯗꯨꯒꯤ ꯁꯝ ꯁꯥꯡꯑꯗꯤ ꯌꯥꯝ ꯆꯠꯄꯀꯣ
ꯍꯣꯢꯅꯦ ꯇꯌꯦ ꯇꯥꯏꯌꯦ ꯇꯌꯦ
ꯍꯧꯖꯤꯛ ꯀꯗꯥꯏ ꯅꯪ ꯆꯦꯜꯂꯤꯔꯣ
ꯆꯦꯟꯗꯦꯗ ꯑꯗꯨꯝ ꯂꯩꯌꯦꯗ
ꯑꯣ ꯆꯦꯟꯕꯒꯨꯝ ꯇꯥꯕꯀꯣ
ꯑꯩꯒꯤ ꯁꯣꯔ ꯍꯣꯟꯕ ꯃꯈꯣꯟ ꯐꯥꯎ ꯇꯥꯔꯕ꯭ꯔꯣ
ꯑꯗꯨꯗꯤ ꯇꯥꯗꯦꯍꯦ ꯑꯗꯨꯗꯤ ꯑꯗꯨꯗ ꯑꯗꯨꯗꯤ ꯇꯥ ꯀꯔꯤ ꯍꯥꯏꯗꯤ ꯏꯁꯣꯔ ꯃꯥꯡꯒꯅꯤ ꯑꯗꯨꯗꯨꯗꯤ ꯇꯥꯗꯤꯌꯦ
ꯑꯣ
ꯑꯗꯨꯗꯤ ꯇꯥꯗꯤꯌꯦ
ꯑꯩꯗꯤ ꯅꯪ ꯆꯦꯟꯕ꯭ꯔꯅ ꯍꯥꯏꯕꯗꯨꯗ ꯑꯩꯒꯤ ꯏꯁꯣꯔ ꯃꯈꯣꯟꯜ ꯐꯥꯎ ꯇꯥꯔꯕ꯭ꯔꯥꯅ ꯆꯦꯟꯗꯦꯗ ꯑꯗꯨꯝ ꯂꯦꯞ ꯂꯩꯗ
ꯅꯣꯡꯃꯔꯛꯗ ꯂꯦꯞꯔꯤꯗꯨ
ꯍꯧꯖꯤꯛ ꯅꯣꯡ ꯈꯔ ꯐꯥꯈ꯭ꯔꯦ
ꯑꯣ ꯌꯥꯝ ꯐꯅ ꯑꯩꯈꯣꯏꯗꯤ ꯃꯤꯅꯤꯠ ꯃꯉꯥꯁꯨ ꯐꯥꯗꯦ ꯇꯣꯛꯈ꯭ꯔꯦ ꯑꯗꯨꯒ ꯃꯃꯗꯤ ꯃꯝꯃꯦ
ꯑꯣ ꯑꯈꯣꯏꯗꯤ ꯃꯝꯗ꯭ꯔꯤꯗ
ꯃꯝꯃꯦ ꯑꯗꯨꯒ ꯑꯉꯥꯡꯁꯤꯡ ꯕꯣꯜ ꯁꯅꯥꯔꯒ ꯂꯩꯔꯦ ꯍꯥꯏꯗꯤ ꯑꯈꯣꯏꯒꯤ ꯌꯨꯝꯁꯦ ꯃꯈꯣꯏ ꯒ꯭ꯔꯥꯎꯟ ꯑꯃ ꯑꯆꯧꯕ ꯂꯩꯕꯀꯣ
ꯎꯝ
ꯑꯗꯨꯒꯤ ꯃꯅꯥꯛꯇ ꯂꯥꯩꯕꯒꯤ ꯑꯉꯥꯡꯁꯤꯡ ꯑꯁ ꯅꯨꯃꯤꯠ ꯈꯨꯗꯤꯡ ꯐꯣꯔꯇꯤ ꯐꯤꯞꯇꯤ ꯑꯉ ꯍꯣꯏ ꯐꯣꯔꯇꯤ ꯐꯤꯐꯇꯤ ꯑꯉꯥꯡꯁꯤꯡ ꯂꯥꯛꯔꯒꯀꯣ ꯃꯈꯣꯏ ꯒ꯭ꯔꯥꯎꯟ ꯆꯥꯎꯕꯅꯤꯅ ꯒ꯭ꯔꯥꯥꯎꯟ ꯑꯅꯤ ꯍꯥꯏꯌꯦ ꯃꯈꯣꯏꯁꯤ ꯇꯤꯝ ꯑꯅꯤ ꯑꯍꯨꯝ ꯂꯥꯛꯑꯒ ꯒ꯭ꯔꯥꯎꯟ ꯗꯤꯚꯥꯏꯠ ꯇꯧꯔꯒ ꯃꯈꯣꯏ ꯁꯅꯥꯔꯤꯕꯅꯤꯕꯥ
ꯑꯁ ꯑꯗꯨꯗꯤ ꯑꯉꯥꯡ ꯌꯥꯝ ꯃꯝꯒꯅꯤꯍꯦ
ꯌꯥꯝꯃꯤꯁꯤ ꯍꯧꯖꯤꯛꯁꯨ ꯑꯩ ꯋꯤꯟꯗꯣꯗ ꯌꯦꯡꯕ ꯃꯇꯝꯗ ꯃꯤ ꯌꯥꯝꯃꯤ
ꯎꯝ ꯃꯤ ꯌꯥꯝꯃꯗꯤ ꯅꯨꯡꯉꯥꯏꯕꯅꯦꯗ
ꯍꯣꯏ ꯑꯉꯥꯡꯁꯤꯡꯁꯨꯀꯣ ꯑꯉꯥꯡꯁꯤꯡꯁꯨ ꯑꯗꯨꯒ ꯑꯍꯟꯁꯤꯡꯁꯨ ꯑꯌꯨꯛꯀꯨꯝꯕ ꯅꯨꯡꯗꯥꯡꯗ ꯀꯨꯝꯕꯀꯨꯝ ꯃꯈꯣꯏ ꯋꯥꯛꯀꯤꯡ ꯖꯣꯒꯤꯡꯒꯨꯝꯕꯒꯤ ꯃꯣꯏꯁꯨ ꯂꯥꯛꯔꯒꯕ ꯃꯤ ꯌꯥꯝꯅ
ꯎꯝ
ꯑꯗꯨ ꯑꯩꯈꯣꯏ ꯃꯗꯨ ꯒ꯭ꯔꯥꯎꯟꯗꯣ ꯑꯥ ꯃꯤ ꯂꯩꯗꯦꯕ ꯍꯥꯏꯕꯗꯤ ꯅꯨꯡꯗꯥꯡꯒꯤꯗꯤ ꯃꯤ ꯂꯩꯗꯦꯕꯀꯣ